ꯍꯜꯂꯣ꯫
ꯇꯥꯕ꯭ꯔꯣ꯫
ꯍꯣꯏ ꯇꯥꯏꯦ ꯀꯔꯤ ꯇꯧꯕ꯭ꯔꯣ꯫
ꯐꯝꯃꯣꯂꯦ ꯅꯪꯗꯤ꯫
ꯆꯞ ꯃꯥꯟꯅꯩꯗ꯫
ꯆꯥꯞ ꯃꯥꯟꯅꯕ꯭ꯔꯣ꯫
ꯍꯣꯏ
ꯎꯝ ꯐꯩꯩꯅ ꯆꯞ ꯃꯥꯟꯅꯗꯤ
ꯌꯨꯝꯗꯔ ꯅꯠꯇ꯭ꯔꯒ
ꯍꯣꯁꯇꯦꯜꯗ
ꯑꯣ
ꯅꯪꯒꯤ
ꯀ꯭ꯔꯤꯠ ꯀ꯭ꯔꯤ ꯇꯧꯔꯒ ꯂꯩꯕ꯭ꯔꯣ ꯍꯧꯖꯤꯛꯀꯥꯟꯁꯦ
ꯀꯝꯁꯨ ꯇꯧꯗꯦꯗ ꯁ꯭ꯇꯨꯗꯦꯟꯅꯤꯗ
ꯆꯞ ꯃꯥꯟꯅꯦ
ꯅꯪ ꯅꯪꯗꯤ ꯁꯦꯝ ꯀꯣꯂꯦꯖ ꯀꯥꯕ꯭ꯔꯣ
ꯍꯣꯏꯑꯩꯁꯨ ꯀꯣꯂꯦꯁ ꯀꯥꯕꯅꯤ
ꯑꯣ ꯀꯩ ꯁꯦꯃꯤꯁ꯭ꯔ ꯑꯣꯏꯒꯦ ꯅꯪꯒꯤ
ꯐꯥꯏꯚ ꯑꯣꯏꯕꯅꯤ
ꯑꯣ ꯑꯗꯣꯏꯗꯤ ꯑꯩ ꯑꯈꯣꯏꯗꯗꯒꯤꯗꯤ ꯑ ꯑꯍꯥꯟꯅꯦ
ꯅꯪꯁꯨ ꯅꯪꯗꯤ
ꯑꯩꯗꯤ ꯀꯣꯂꯦꯖ ꯀꯥꯗ꯭ꯔꯦ ꯑꯗꯨꯑꯣꯏꯔꯁꯨ ꯀꯣꯂꯦꯖ ꯀꯥꯔꯝꯃꯗꯤ ꯁꯦꯀꯦꯟ ꯁꯦꯃꯦꯁꯇꯔ ꯑꯣꯏꯗꯣꯏꯕ
ꯑꯣ ꯍꯣ ꯍꯣ ꯐꯔꯦ ꯐꯔꯦ ꯇꯝꯄꯥꯛꯇ ꯂꯩꯕ꯭ꯔꯥ ꯅꯠꯇ꯭ꯔꯒ
ꯍꯣꯏ ꯇꯝꯄꯥꯛꯇꯂꯩꯑꯦ
ꯑꯣ ꯑꯣ
ꯅꯪꯗꯤ
ꯆꯞ ꯃꯥꯟꯅꯦ ꯑꯗꯣ ꯅꯈꯣꯏ ꯁꯨꯇꯤ ꯂꯩꯕ꯭ꯔꯥ ꯍꯧꯖꯤꯛꯀꯥꯟ
ꯈꯣꯏ ꯁꯨꯇꯤ ꯂꯩꯇꯦꯗ
ꯀ꯭ꯂꯥꯁ ꯑꯗꯨꯝ ꯇꯧꯕ꯭ꯔꯥ
ꯀ꯭ꯂꯥꯁ ꯑꯗꯨꯝ ꯆꯠꯂꯦ ꯅꯨꯡꯇꯤꯒꯤ ꯑꯦꯛꯖꯥꯝ ꯂꯩꯌꯦ ꯑꯈꯣꯏꯗꯤ ꯑꯀꯥꯁꯇ ꯑꯦ ꯗꯤꯁ ꯃꯟꯗ ꯖꯨꯂꯥꯏꯗ
ꯐꯔꯦꯅꯦꯑꯗꯨꯗꯤ ꯍꯣꯏ ꯑꯈꯣꯏꯗꯤ ꯁꯨꯇꯤ ꯂꯩꯌꯦ ꯐ꯭ꯔꯦꯁꯔ ꯈꯣꯏꯒꯤ ꯂꯥꯛꯄꯒꯤꯀꯣ ꯍꯁ ꯂꯨꯔꯦ ꯁꯥꯃꯟꯕꯅꯀꯣ
ꯍꯦ ꯁꯥꯗꯦꯍꯦ ꯁꯤ ꯁꯥꯏ ꯍꯥꯏꯗꯤ ꯂꯣꯏꯔꯦ
ꯅꯪꯗꯤ ꯁꯥꯗꯕ꯭ꯔꯣ
ꯁꯥꯗꯦꯍ
ꯑꯁꯂꯣꯔꯦꯍꯦ
ꯏꯁ ꯁꯤꯒꯨꯝꯕ ꯁꯥꯏꯌꯦ ꯍꯥꯏꯗꯤ ꯂꯣꯏꯔꯦ ꯅꯪ ꯃꯄꯥꯟꯗ ꯂꯩꯕ ꯌꯥꯔꯔꯣꯏ ꯅꯪ
ꯅꯠꯇꯦ ꯑꯩꯒꯤꯗꯤ ꯁꯥꯏꯌꯦꯅ
ꯁꯥꯒꯟꯕ ꯃꯤ ꯑꯣꯏꯔꯝꯅꯤ ꯅꯪ
ꯍꯨꯝ
ꯁꯥꯒꯟ ꯌꯥꯝ ꯁꯥꯒꯟꯕ ꯃꯤ ꯑꯣꯏꯔꯝꯅꯦꯕ
ꯍꯣꯏ ꯍꯣꯏꯗꯤ ꯅꯨꯡꯉꯥꯏ ꯈꯔ ꯅꯨꯡꯉꯥꯏꯕꯒꯤ
ꯑꯣ ꯍꯨꯃꯥꯡ ꯈꯤꯇꯪ ꯊꯣꯛꯄ ꯃꯤꯁꯤꯡꯗꯨꯔꯣ
ꯍꯨꯃꯥꯡꯗꯤ ꯊꯣꯛꯗꯦ ꯑꯗꯨꯕꯨ ꯑꯩ ꯀꯔꯤ ꯍꯥꯏꯁꯤꯔ ꯑꯩꯅ ꯇꯨꯝꯔꯒ ꯍꯧꯒꯠꯄꯒꯤꯔꯥ ꯈꯪꯗꯦ
ꯎꯝ ꯍꯨꯏꯌꯦ ꯍꯧꯖꯤꯛꯇꯤ ꯑꯩꯒꯤꯗꯤ ꯁꯥꯏꯌꯦ ꯍꯥꯏꯗꯤ ꯍꯥꯏꯗꯤꯗ ꯁꯥꯏꯌꯦꯅ
ꯑꯣ ꯉꯁꯥꯏꯗꯤ ꯏꯔꯨꯕꯅꯤ ꯑꯣ ꯉꯁꯥꯏꯗꯤ ꯅꯣꯡ ꯆꯨꯕꯅꯦꯕ
ꯎꯝ
ꯑꯗꯨ ꯍꯧꯖꯤꯛꯇꯤ ꯀꯔꯤꯁꯨ ꯇꯧꯗꯦ
ꯅꯪꯒꯤ ꯕꯣ ꯌꯦꯡꯗꯕ꯭ꯔꯣ
ꯌꯦꯡꯉꯦ
ꯅꯪ ꯀꯅꯥ ꯁꯞꯄꯣꯔꯠ ꯇꯧꯔꯦ ꯃꯤꯁꯤꯒꯨꯝꯕꯅ ꯁꯞꯄꯣꯔꯠ ꯇꯧꯅꯤꯡꯉꯥꯏ ꯃꯥꯜꯂꯤꯗ
ꯑꯁ ꯒꯦꯁ ꯇꯧꯔꯨꯅꯦ ꯑꯩ ꯀꯅꯥꯗ ꯁꯞꯄꯣꯠ ꯇꯧꯕ ꯃꯥꯟꯕ꯭ꯔꯥꯅ
ꯃꯦꯁꯤꯕꯨꯨ
ꯎꯝ ꯑꯣꯏꯔꯥ
ꯅꯦꯃꯥꯔ ꯑꯦ ꯔꯣꯅꯦꯜꯗꯣꯔꯣ
ꯀꯥꯏꯗꯒꯤꯅꯦ ꯉꯁꯤ ꯅꯨꯡꯗꯥꯡ ꯁꯥꯟꯅꯔꯅꯤ ꯑꯩꯒꯤ ꯃꯦꯁꯇꯤ ꯇꯤꯝꯗꯤ
ꯑꯣ ꯑꯗꯨ ꯑꯣꯏꯔꯗꯤ ꯑꯣꯢ ꯑꯝꯕꯥꯄꯦ
ꯑꯥ
ꯎꯝ ꯐꯩ ꯐꯩ ꯅꯈꯣꯏꯒꯤ ꯇꯤꯝ ꯀꯥꯅꯤ
ꯍꯣꯏ ꯍꯣꯏ ꯍꯣꯏ ꯇꯥꯕ ꯉꯥꯛꯇꯅꯦ ꯑꯩꯅ ꯁꯞꯄꯣꯔꯠ ꯇꯧꯕꯁꯦ
ꯐꯩꯌꯦ ꯐꯩꯌꯦ ꯑꯩꯈꯣꯏꯗꯤ ꯀꯥꯕ ꯉꯥꯛ ꯀꯥꯕ ꯅꯠꯇꯕ ꯀ꯭ꯔꯤꯀꯔꯥ ꯅꯠꯇꯦ ꯑꯩꯈꯣꯏꯅ ꯄꯥꯝꯕꯗꯨ ꯁꯞꯄꯣꯔꯠ ꯇꯧꯒꯅꯤ
ꯀꯅꯥꯗ ꯁꯞꯄꯣꯔꯠ ꯇꯧꯕ꯭ꯔꯥ ꯃꯦꯁꯤ ꯅꯣꯔꯅꯥꯜꯗꯣ ꯅꯥꯏꯃꯥꯔ
ꯑꯩꯈꯣꯏꯗꯤ ꯄꯣꯔꯦ ꯅꯪꯁꯨ ꯒꯦꯁ ꯇꯧꯋꯣ ꯀꯅꯥ ꯄꯥꯝ ꯀꯅꯥ ꯃꯥꯟꯒꯦ ꯑꯩ
ꯅꯦꯃꯥꯔ ꯃꯥꯜꯂꯤ
ꯎꯝ ꯆꯨꯝꯃꯤ
ꯅꯨꯄꯤ ꯂꯣꯏꯅꯃꯛ ꯅꯥꯏꯃꯥꯔꯗ ꯄꯥꯝꯕꯅꯦ
ꯀꯔꯤꯒꯤꯅꯣ ꯈꯪꯗꯦ ꯑꯩ ꯈꯛꯗ ꯄꯥꯝꯅꯤꯡꯉꯦ ꯅꯦꯃꯥꯔꯕꯨ
ꯍꯥ
ꯅꯦꯃꯥꯔ ꯑꯇꯣꯞꯄ ꯅꯨꯄꯤ ꯄꯥꯝꯍꯟꯅꯤꯡꯗꯦ ꯑꯩ ꯈꯛꯇ ꯄꯥꯝꯅꯤꯡꯉꯦ
ꯌꯥꯏ ꯑꯗꯨ ꯑꯣꯏꯁꯨ ꯑꯩ ꯍꯥꯏꯕꯤꯔꯛ
ꯑꯗꯨ ꯑꯗꯨ ꯐꯥꯗ꯭ꯔꯣ ꯑꯩ ꯏꯊꯟꯗ ꯄꯥꯝꯃꯗꯤ ꯐꯗ꯭ꯔꯣ
ꯍꯣꯏ ꯍꯣꯏ ꯐꯔꯦ ꯐꯔꯦ ꯅꯪ ꯃꯈꯣꯟꯁꯨ ꯐꯖꯅ ꯇꯥꯗꯅ ꯇꯠꯇꯪꯅ ꯇꯥꯕꯗꯤ ꯇꯥꯕꯀꯣ
ꯑꯩꯒꯤ ꯈꯣꯟꯔꯣ
ꯍꯣꯏ
ꯍꯧꯖꯤꯛꯇꯤ
ꯇꯥꯕꯨꯗꯤ ꯇꯥꯥꯏꯌꯦ ꯑꯗꯨꯁꯨ ꯑ ꯀꯔꯤ ꯍꯥꯏꯁꯤꯔꯥ ꯌꯥꯝ ꯇꯞꯄꯦ ꯍꯥꯏꯕꯅꯤꯗ
ꯑꯣꯠ ꯀꯤꯒꯤꯔꯥ ꯈꯪꯗ꯭ꯔꯦ
ꯌꯥꯏꯗ ꯑꯗꯨꯝ ꯇꯧꯔꯁꯨ ꯌꯨꯝ ꯉꯥꯡꯕꯁꯨ ꯌꯥꯏ ꯍꯧꯖꯤꯛꯇꯤ ꯑꯗꯨꯝ ꯐ꯭ꯔꯤ ꯂꯩꯕ꯭ꯔꯥ
ꯍꯧꯖꯤꯛꯇꯤ ꯐ꯭ꯔꯤ ꯂꯩꯌꯦ ꯑꯩꯈꯣꯏ ꯍꯣꯏ ꯆꯥꯛ ꯌꯦꯟꯁꯥꯡ ꯁꯦꯝꯃꯒ ꯑꯃꯨꯛꯒ ꯀꯥꯔꯛꯑꯦ
ꯑꯣ ꯍꯣꯁꯇꯦꯜꯁꯨ ꯅꯈꯣꯏꯅ ꯆꯥꯛꯏꯟꯁꯥꯡ ꯑꯗꯨꯝ ꯁꯦꯝꯕ꯭ꯔꯥ
ꯍꯣꯏ ꯑꯩꯈꯣꯏꯅ ꯁꯦꯝꯍꯜꯂꯦ ꯆꯥꯛ ꯌꯦꯟꯁꯥꯡ ꯑꯩꯈꯣꯏꯅ ꯁꯦꯝꯃꯦ
ꯎꯝ
ꯅꯪꯗꯤ ꯔꯦꯟꯗ ꯂꯩꯕ꯭ꯔꯣ
ꯎꯝ ꯔꯦꯜ ꯂꯥꯛꯑꯦ
ꯅꯨꯡꯉꯥꯏꯔꯝꯅꯤꯅ ꯔꯦꯟꯗ ꯂꯩꯕ ꯃꯤꯁꯤꯡꯗꯤ
ꯎꯝ ꯆꯥꯛꯏꯟꯁꯥꯡ ꯊꯣꯡꯕ ꯇꯟꯕꯩ
ꯑꯗꯨ ꯑꯣꯏꯔꯁꯨ ꯑꯦ ꯆꯥꯛꯆꯥꯗꯗꯤ ꯌꯥ ꯆꯥꯛꯆꯥꯗꯁꯨ ꯌꯥꯅꯤꯌꯦ ꯃꯦꯒꯤꯒꯨꯝꯕ ꯊꯣꯡꯕ ꯇꯥꯔꯗꯤ ꯃꯦꯒꯤꯒꯨꯝꯕ ꯊꯣꯡꯕ ꯅꯪ ꯆꯥꯅꯤꯡꯗꯗꯤ ꯃꯄꯥꯟꯒꯨꯝꯕ ꯊꯣꯛꯑ ꯊꯣꯛꯑꯒ ꯇꯥꯟꯒꯨꯝꯕ ꯆꯥꯕ ꯑꯃꯨꯛꯀ ꯍꯔꯛꯑꯒ ꯆꯥꯗꯕꯤꯗ ꯂꯩꯔꯦ ꯌꯥꯅꯤ ꯑꯁ ꯄꯩꯁꯥ ꯁꯦꯞ ꯇꯧꯋꯦ
ꯍꯨꯝ ꯅꯨꯡꯇꯤꯗꯤ ꯗꯨꯛ ꯇꯧꯕ ꯉꯝꯗꯦꯍꯦ
ꯑꯗꯣ ꯅꯨꯡꯇꯤꯒꯤꯗꯤ ꯇꯧ ꯇꯧꯗꯤ ꯇꯧꯔꯣꯏ ꯑꯗꯨ ꯑꯣꯏꯔꯁꯨ ꯇꯟ ꯌꯥꯝ ꯇꯟ ꯃꯥꯟꯕꯜꯂꯦ
ꯅꯪꯅ ꯍꯥꯏꯕꯗ ꯅꯨꯡꯉꯥꯏꯕ ꯃꯥꯜꯂꯦ
ꯍꯣꯏ ꯑꯩꯈꯣꯏꯗꯤ ꯍꯣꯁꯇꯦꯜꯗ ꯂꯩꯕꯒꯤꯔꯥ ꯈꯪꯗꯦ ꯔꯦꯟꯗ ꯂꯩꯅꯤꯡꯉꯦ
ꯔꯦꯟꯗ ꯂꯩꯔꯣꯗꯅ ꯑꯗꯨꯗꯤ
ꯔꯦꯟꯗꯣ ꯑꯩꯁꯨ ꯑꯃꯨꯛꯀ ꯇꯟꯕ ꯆꯥꯛ ꯍꯦꯟꯁꯥꯡ ꯊꯣꯡꯕꯗꯣ
ꯍꯨꯝ ꯍꯨꯝ ꯆꯞ ꯃꯥꯟꯅꯩ ꯑꯗꯨꯗꯤ
ꯃꯤ ꯆꯤꯆꯦꯒ ꯑꯗꯨꯝ ꯂꯩꯃꯤꯟꯅ__ ꯎꯝ ꯂꯩꯥꯃꯤꯟꯅꯥꯗꯤ ꯈꯤꯇꯪ ꯐꯥꯕ ꯅꯠꯇ꯭ꯔꯒ ꯑꯇꯩꯒ ꯂꯩ ꯏꯊꯟꯗ ꯂꯩꯌꯣ ꯍꯥꯏꯁꯨ ꯇꯜꯂꯦ ꯑꯩꯁꯨ
ꯑꯩꯗꯤ ꯏꯊꯟꯗ ꯂꯩꯕꯅꯦꯗ
ꯎꯝ
ꯃꯤꯒ ꯄꯨꯟꯅ ꯂꯩꯕ ꯍꯩꯇꯕ ꯍꯥꯏꯗꯤ
ꯎꯝ ꯃꯤꯒ ꯄꯨꯜꯂꯒ ꯂꯩꯗꯤ ꯑꯗꯨꯝ ꯈꯠꯅꯕ꯭ꯔꯥ
ꯅꯠꯇꯦ ꯅꯠꯇꯦ
ꯁꯥꯟꯅꯕꯅꯦ
ꯑꯗꯨꯒꯤ ꯅꯠꯇꯦ ꯑꯩ ꯊꯟꯗ ꯑꯇꯣꯝꯗ ꯗꯨꯝ ꯂꯩꯏꯅꯤꯡꯕ
ꯅꯨꯡꯉꯥꯏꯕꯅꯦꯍꯦ ꯃꯤ ꯃꯊꯟ ꯃꯊꯟꯗ ꯂꯩꯕꯅꯤꯅ
ꯍꯣꯏ ꯍꯣꯏ ꯍꯣꯁꯇꯦꯜꯒꯨꯝꯕꯁꯨ ꯂꯥꯏꯅꯤꯡꯕꯗꯤ ꯑꯗꯨꯝ ꯂꯩꯅꯤꯡꯉꯥꯏꯒꯤꯁꯨ ꯑꯗꯨꯝ ꯂꯩꯗ ꯑꯗꯨ ꯑꯃꯨꯛꯁꯨ ꯑꯩꯅ ꯄꯥꯝꯗꯕꯒꯤꯀꯣ ꯆꯗꯦ
ꯍꯣꯁꯇꯦꯜ ꯂꯩꯇ꯭ꯔꯁꯨ ꯄꯤ ꯖꯤꯒꯨꯝꯕꯗꯤ ꯂꯩꯕ ꯌꯥꯏꯌꯦꯅ ꯅꯪꯁꯨ ꯅꯪ ꯆꯥꯛ ꯌꯦꯟꯁꯥꯡ ꯊꯣꯡꯅꯤꯡꯗꯗꯤ ꯍꯥꯏꯕ ꯄꯤ ꯖꯤꯗ ꯂꯩꯔꯒ ꯆꯥꯛ ꯍꯦꯟꯁꯥꯡꯁꯨ ꯊꯣꯡꯉꯔꯣꯏ
ꯎꯝ
ꯑꯗꯣ ꯈꯪꯗꯦ
ꯇꯨꯝꯅꯤꯡꯕ ꯃꯇꯝ ꯇꯨꯝꯃꯦ ꯆꯥꯅꯤꯡꯕ ꯃꯇꯝꯗ ꯆꯥꯏꯌꯦ ꯑꯗꯨꯅ ꯅꯨꯡꯉꯥꯏꯗ꯭ꯔꯣ
ꯑꯗꯨꯅ ꯅꯨꯡꯉꯥꯏꯌꯦ ꯑꯗꯨꯅꯦ ꯔꯦꯟꯗ ꯂꯩꯔꯗꯤ ꯑꯗꯨ ꯇꯧꯋꯦ ꯑꯩꯈꯣꯏꯗꯤ ꯌꯥꯗ꯭ꯔꯦ ꯑꯁ ꯄꯨꯡ ꯁꯤꯛꯁꯇ ꯐꯣꯟ ꯁꯨꯝꯃꯤꯠ ꯇꯧꯋꯦ ꯑꯦꯂꯚꯦꯟ ꯊꯥꯔꯇꯤꯗ ꯑꯃꯨꯛꯀ ꯄꯤꯊꯣꯛꯑꯦ
ꯑꯁ ꯐꯣꯟꯁꯨ ꯑꯗꯨꯝ ꯁꯞꯃꯤꯠ ꯇꯧꯕ꯭ꯔꯥ
ꯅꯨꯡꯗꯥꯡꯗ ꯑꯗꯨꯁꯨ
ꯅꯨꯡꯗꯥꯡꯗ ꯐꯣꯟ ꯄꯥꯏꯗꯦꯅ ꯑꯗꯨꯗꯤ
ꯐꯣꯟ ꯄꯥꯏꯗꯦ ꯑꯩꯈꯣꯏꯗꯤ ꯅꯨꯡꯗꯥꯡꯗ
ꯅꯨꯡꯉꯥꯏꯇꯦꯗꯥ
ꯑꯗꯨꯒꯤꯅꯦ
ꯀꯣꯂꯦꯁ ꯃꯇꯝꯗꯗꯤ ꯀꯣꯂꯦꯖ ꯃꯇꯝ ꯑꯗꯨꯒꯨꯝꯕꯗꯤ ꯁꯇ꯭ꯔꯤꯛ ꯇꯧꯕ ꯗꯨꯁꯨ ꯌꯥꯕꯅꯤꯗ
ꯍ ꯑꯗꯨ ꯈꯜꯂꯦ ꯑꯗꯨ ꯑꯣꯏꯔꯁꯨ ꯈꯪꯗꯦꯅ ꯑꯗꯨꯝ ꯑꯩ ꯂꯩꯕ ꯍꯣꯁꯇꯦꯜ ꯑꯗꯨꯃꯥꯏꯅ ꯇꯧꯕꯅꯤꯅ ꯎꯄꯥꯏ ꯂꯩꯇꯦꯅ ꯑꯩꯒꯤ ꯔꯨꯠ ꯑꯩꯅ ꯁꯦꯝꯕ ꯔꯨꯜꯁꯨ ꯅꯠꯇꯦ
ꯀꯣꯂꯦꯖꯇ ꯀꯣꯂꯦꯖꯀꯤ ꯁꯥꯇ꯭ꯔꯥꯁꯤꯡ ꯅꯠꯇ꯭ꯔꯣ ꯑꯇꯣꯞꯄꯁꯨ ꯌꯥꯎꯕꯒꯤꯔꯥ
ꯑꯇꯣꯞꯄ ꯌꯥꯎꯗꯦ ꯑꯩꯈꯣꯏ ꯑꯗꯨꯝ ꯂꯣꯏꯅꯃꯛ ꯇꯝꯕ ꯑꯈ ꯑꯩꯈꯣꯏ ꯇꯝꯕ ꯈꯛꯇꯅꯦ ꯂꯩꯕ ꯀꯣꯂꯦꯖ ꯀꯩꯀꯥ ꯂꯩꯇꯦ
ꯎꯝ ꯎꯝ ꯍꯧꯖꯤꯛꯇꯪꯗꯤ ꯁꯥꯗ꯭ꯔꯤ ꯍꯥꯏꯕ꯭ꯔꯥ
ꯁꯥꯗꯦ ꯍꯣꯏ ꯍꯧꯖꯤꯛ ꯑꯩꯈꯣꯏ ꯑꯩꯗꯤ
ꯍꯁ ꯂꯣꯏꯔꯦꯍꯦ
ꯍꯦ ꯅꯪ ꯑꯁꯤꯗ ꯂꯩꯌꯦꯀꯣ ꯁꯥꯏ ꯍꯥꯏꯗꯤ ꯅꯪ ꯅꯥꯒꯥꯂꯦꯟꯒꯨꯝꯕ ꯑꯁꯥꯝ ꯆꯠꯂꯗꯤ ꯅꯪ ꯁꯤꯅꯤ
ꯎꯝꯐ ꯑꯩꯅ ꯂꯩꯕꯗꯣ ꯑꯗꯨ ꯀꯔꯤ ꯍꯥꯏꯁꯤꯔꯥ ꯑꯗꯨꯝ ꯍꯩꯅꯗꯕ
ꯌꯥꯝ ꯁꯥꯕꯅꯦ ꯅꯒꯥꯂꯦꯟꯒ ꯑꯁꯥꯝꯗꯤ
ꯎꯝ ꯎꯝ
ꯍꯨꯃꯥꯡ ꯇꯥꯕꯗꯤ ꯇꯥꯕꯗꯤ ꯇꯥꯕꯗꯤ ꯐꯦꯟ ꯂꯩꯁꯨ ꯑꯗꯨꯝ ꯇꯥꯕꯅꯦꯍꯦ ꯁꯤꯗꯤ ꯏꯁ ꯌꯥꯝ ꯏꯪꯉꯦ
ꯉꯁꯤꯕꯧꯛ ꯄꯨꯡ ꯀꯌꯥꯗ ꯂꯩꯒꯦ
ꯕꯔꯣ ꯃꯈꯥꯏꯗ ꯂꯩꯕꯅꯤ
ꯕꯣꯡ ꯃꯈꯥꯏꯗ
ꯑꯥ ꯌꯦꯡꯒꯦꯔꯣ
ꯈꯪ ꯑꯁ ꯈꯪꯗꯦꯗꯥ ꯌꯦꯡꯒꯗ꯭ꯔꯥ ꯌꯦꯡꯉꯣꯏꯔꯥ
ꯅꯣꯏ ꯐꯣꯟ ꯂꯩꯇ꯭ꯔꯗꯤ ꯀꯃꯥꯏꯅ ꯌꯦꯡꯒꯦꯔꯣ
ꯑꯦꯂꯕꯦꯟ ꯊꯥꯔꯇꯤꯗ ꯑꯃꯨꯛꯀꯥ ꯄꯤꯊꯣꯛꯄ
ꯑꯣ ꯑꯣ
ꯅꯨꯡꯗꯥꯡ ꯑꯦꯂꯚꯦꯟ ꯊꯤ ꯑꯦ ꯑꯦꯂꯚꯦꯟ ꯊꯤ ꯍꯥꯏꯌꯦ ꯑꯦꯂꯚꯦꯟ ꯊꯥꯔꯇꯤꯗ ꯄꯤꯊꯣꯛꯑꯦ ꯑꯗꯨꯒ ꯇꯨꯡꯗ꯭ꯔꯦ ꯑꯩꯈꯣꯏ ꯑꯗꯨꯝ ꯅꯨꯡꯗꯥꯡꯗ ꯂꯣꯏꯃꯛ ꯇꯨꯝꯗ꯭ꯔꯦ ꯑꯗꯨꯝ ꯂꯩꯌꯦ
ꯐꯣꯟ ꯄꯥꯏꯔꯒ ꯑꯗꯨꯝ ꯂꯩꯕ꯭ꯔꯥ
ꯐꯣꯟ ꯄꯥꯏꯔꯒ ꯑꯗꯨꯝ ꯂꯩꯔꯦ ꯇꯨꯝꯗꯕꯤꯗ
ꯂꯣꯏꯔꯦꯍꯦ ꯑꯗꯨꯒꯨꯝ ꯑꯗꯨꯒꯨꯝꯕ ꯍꯣꯁꯇꯦꯜꯗꯤ ꯑꯇꯣꯞꯄ ꯀꯣꯂꯦꯖ ꯑꯗꯨ ꯑꯁꯤꯒꯨꯝꯕ ꯑꯩ ꯐꯥꯎꯅꯗ꯭ꯔꯦ ꯉꯁꯤ ꯈꯛꯇ ꯈꯪꯅꯩꯅꯦ
ꯈꯪꯗꯦꯗꯥ
ꯑꯩꯈꯣꯏꯒꯤ ꯐꯕ ꯇꯧꯕꯒꯤꯔꯥ ꯐꯕꯗꯤ ꯇꯧꯕꯅꯦ ꯃꯈꯣꯏꯅꯗꯤꯀꯣ ꯔꯤꯄꯥꯎ ꯔꯤꯄꯥꯎ ꯍꯥꯏꯕꯅꯤꯅꯀꯣ
ꯍ ꯍꯥ ꯑꯗꯨ ꯂꯥꯏꯔꯤꯛ ꯄꯥꯅꯤꯡꯉꯥꯏ ꯃꯇꯝꯗꯤ ꯐꯖꯅ ꯍꯣꯏꯅ ꯄꯤꯅ ꯑꯗꯨꯗꯤ ꯌꯥꯏꯅ ꯅꯈꯣꯏꯒꯤ ꯐꯥꯅꯤꯡꯉꯥꯏꯒꯤꯅꯦ ꯅꯠꯇ꯭ꯔꯥ
ꯑꯗꯨꯅꯦ ꯑꯗꯨꯑꯣꯏꯁꯨ ꯃꯤ ꯑꯝꯇꯁꯨ ꯂꯩꯅꯤꯡꯉꯝꯃꯔꯣꯏ ꯐꯅꯤꯉꯥꯏ ꯇꯧꯕ ꯃꯐꯝꯗꯣ
ꯑꯣ
ꯑꯈꯣꯏ ꯑꯣꯏꯕꯒꯤ ꯂꯩꯕꯅꯦ
ꯎꯝ
ꯑꯥ ꯋꯥꯏꯌꯦ ꯅꯨꯡꯗꯥꯡ ꯁꯨꯛꯇꯨꯝ ꯇꯨꯝꯗꯕꯒꯤ
ꯑꯩꯁꯨ ꯅꯨꯡꯗꯥꯡꯗꯨ ꯊꯦꯡꯅ ꯑꯗꯨꯝ ꯇꯨꯝꯕꯅꯦꯕ ꯍꯟꯗꯛꯁꯦ
ꯎꯝ ꯑꯩ ꯄꯨꯡ ꯑꯅꯤ ꯅꯠꯇ꯭ꯔ ꯑꯍꯨꯝ ꯗꯨꯝ ꯇꯨꯝꯃꯦ ꯍꯧꯒꯠꯄ ꯃꯇꯝꯗ ꯁꯤꯛꯁꯇ ꯍꯧꯒꯠꯂꯦ ꯎꯄꯥꯏ ꯂꯩꯇꯦ
ꯍꯣꯁꯇꯦꯜ ꯂꯩꯕꯅꯤꯅꯥꯀꯣ
ꯎꯝ ꯅꯈꯣꯏꯗꯤ ꯇꯔꯥꯐꯥꯎ ꯇꯨꯝꯅꯤꯡꯗꯤ ꯇꯨꯝꯕ ꯌꯥꯏꯅ
ꯎꯝ
ꯀꯣꯂꯦꯖ ꯆꯠꯅꯤꯡꯗꯁꯨ ꯇꯣꯛꯄ ꯇꯧꯕ ꯌꯥꯏ ꯑꯩꯈꯣꯏꯗꯤ ꯇꯨꯗꯨꯒꯨꯝꯕꯗꯨ ꯇꯧꯕ ꯌꯥꯗ꯭ꯔꯦ
ꯑꯩꯖꯨ ꯍꯣꯁꯇꯦꯜꯋꯛ ꯀꯣꯂꯦꯖꯇꯤ ꯂꯥꯛꯄ꯭ꯔꯥ
ꯑꯗꯨꯝ ꯅꯛꯏꯗꯥ ꯎꯝ
ꯑꯣ
ꯑꯗꯨꯝ ꯋꯥꯟ ꯃꯤꯅꯤꯠ ꯋꯥꯟ ꯃꯤꯅꯤꯠꯗ ꯑꯗꯨꯝ ꯌꯧꯈ꯭ꯔꯅꯤ ꯑꯩꯈꯣꯏꯒꯤ ꯀꯣꯂꯦꯖ ꯑꯩꯈꯣꯏꯒꯤ ꯏꯟ ꯏꯟꯁꯇꯤꯇ꯭ꯌꯨꯠꯇꯤ
ꯑꯣ ꯑꯣ
ꯁꯤ ꯏꯟꯁꯇꯤꯇ꯭ꯌꯨꯠꯀꯤ ꯀꯣꯂꯦꯖꯅꯦꯕ ꯑꯦ ꯍꯣꯁꯇꯦꯜꯅꯦꯕ ꯁꯤꯁꯦ
ꯑꯣ ꯑꯣ ꯑꯣ ꯐꯩꯅꯦ ꯐꯕꯗꯤ
ꯈꯪꯗ꯭ꯔꯦ ꯐꯥꯕꯔꯥ ꯐꯥꯗꯕꯥꯔꯥ
ꯅꯨꯡꯉꯥꯏꯔꯝꯒꯅꯤꯅ ꯏꯟꯁꯇꯤꯇ꯭ꯌꯨꯠ ꯂꯩꯕꯥꯁꯤꯡꯁꯦ
ꯑꯩ ꯃꯥꯄꯥꯟꯊꯣꯛꯄꯁꯨ ꯌꯥꯗꯦ ꯑꯈꯣꯏꯗꯤ ꯃꯄꯥꯟ ꯊꯣꯛꯄꯁꯨ ꯌꯥꯗꯦ ꯑꯗꯨꯝ ꯀ꯭ꯂꯥꯁ ꯂꯣꯏꯔꯒ ꯑꯗꯨꯝ ꯍꯜꯂꯛꯑꯥꯒ ꯇꯨꯝ ꯐꯥꯃꯨꯡꯗ ꯑꯗꯨꯝ ꯂꯩꯕꯗꯨ ꯂꯣꯏꯔꯦ ꯃꯥꯄꯥꯟ ꯊꯣꯛ ꯊꯣꯛꯍꯟꯗꯦ
ꯊꯣꯛꯄ ꯌꯥꯗꯕ꯭ꯔꯣ
ꯎꯝ
ꯑꯣꯁꯤꯌꯦ ꯂꯣꯏꯔꯦꯍꯦ ꯑꯗꯨꯗꯤ
ꯂꯣꯏꯔꯒ ꯂꯩꯕꯅꯤ ꯁꯤꯗ
ꯄꯥꯔꯃꯤꯁꯟꯗꯤ ꯄꯤꯗꯦ ꯂꯧꯔꯗꯤ ꯌꯥꯔꯕꯅꯤꯅ
ꯈꯪꯗꯦ ꯍꯥꯏꯗꯤ ꯁꯨꯇꯤꯒꯨꯝꯕ ꯂꯩꯗꯤ ꯑꯗꯨꯝ ꯆꯥꯍꯜꯂꯦ ꯑꯗꯨ ꯑꯣꯏꯔꯁꯨ ꯍꯧꯖꯤꯛꯇꯤ ꯃꯄꯥꯟ ꯊꯣꯛꯑꯒ ꯏꯃꯥꯟꯅꯕ ꯏꯃꯥꯟꯕꯤꯁꯤꯡꯒ ꯄꯣꯠ ꯆꯥꯃꯤꯟꯅꯒ ꯑꯗꯨꯝ ꯇꯧꯌꯦ ꯌꯥꯗꯦ ꯑꯗꯨꯗꯤ ꯃꯤ ꯍꯣꯁꯇꯦꯜ ꯂꯩꯌꯦꯅ ꯑꯗꯨꯝ ꯊꯣꯛꯅꯤꯡꯕ ꯑꯃꯇ ꯊꯣꯛꯑꯣ ꯍꯥꯏꯗꯤ ꯄꯨꯡꯁꯤꯗ ꯍꯜꯂꯛꯑꯣ ꯍꯥꯏꯗꯤ ꯂꯣꯏꯕ ꯍꯣꯁꯇꯦꯜ ꯑꯃ ꯂꯩꯗꯨꯗꯤ
ꯎꯝ
ꯑꯩꯈꯣꯏꯗꯤ ꯑꯗꯨꯃꯥꯟꯅꯗꯦ
ꯑꯣ ꯑꯩꯈꯣꯏ ꯏꯅꯤ ꯐꯥꯅꯤꯡꯉꯥꯏꯒꯤ ꯃꯣꯏꯅ ꯇꯧꯕꯅꯦꯅ ꯑꯗꯨꯅ ꯐꯖꯅ ꯂꯩꯔꯗꯤ ꯌꯔꯦꯗ
ꯍꯣꯏ ꯐꯗꯤ ꯐꯩꯌꯦꯗ ꯑꯗꯨꯃꯥꯏꯅ ꯇꯧꯁꯦ ꯃꯄꯥꯟ ꯅꯨꯄꯤꯁꯤꯡ ꯄꯥꯛ ꯆꯠꯇꯕꯒꯤꯗꯤꯀꯣ ꯑꯩꯈꯣꯏ ꯑꯗꯨꯝ
ꯃꯄꯥꯟ ꯆꯥꯠꯗꯤ ꯂꯥꯡꯕ ꯈꯣꯠꯄ ꯌꯥꯝ ꯂꯩꯑꯦꯅ
ꯎꯝ ꯅꯨꯡꯊꯤꯟꯗꯗꯤ ꯑꯗꯨꯝ ꯋꯥꯛꯀꯤꯡꯒꯨꯝꯕꯗꯤ ꯑꯗꯨꯝ ꯅꯣꯡꯃ ꯅꯣꯡꯃꯗꯤ ꯑꯗꯨꯝ ꯆꯠꯂꯦ ꯑꯗꯨ ꯑꯣꯏꯁꯨ
ꯑꯗꯨꯒꯨꯝꯕꯗꯤ ꯌꯥꯕ꯭ꯔꯥ
ꯃꯤꯁꯀ ꯆꯠꯄꯅꯦ ꯃꯤꯁ ꯃꯈꯣꯏꯅ ꯆꯠꯁꯦ ꯍꯥꯏꯕ ꯃꯇꯝꯗ ꯑꯗꯨꯝ ꯆꯠꯂꯤ
ꯑꯣ